ꯀꯩꯇꯧꯅꯣ? ꯀꯩꯝ ꯇꯧꯗꯦꯅꯦ꯫
ꯌꯥꯝ ꯌꯥꯝ ꯇꯟꯕ ꯃꯟꯕ꯫ ꯋꯥ ꯌꯥꯝ ꯉꯥꯡꯅꯤꯡꯗꯕ ꯃꯥꯟꯕ ꯍꯥꯏꯇꯔꯦ꯫
ꯑꯩ ꯌꯥꯝ ꯇꯟꯕ ꯃꯤꯅꯦ ꯁꯤꯔꯥꯕ ꯅꯪ ꯍꯥꯏꯅꯤꯡꯉꯤꯁꯦ?
ꯅꯪ ꯈꯨꯈꯨꯝꯗꯣ ꯏꯅꯔꯖꯤ ꯌꯥꯎ ꯈꯨꯝꯃꯛꯇꯕ꯫
ꯃꯤ ꯑꯨꯁꯤꯠꯇꯕ ꯇꯧꯔꯛꯀꯅꯨꯀꯣ ꯌꯥꯝꯅꯅꯦ꯫
ꯌꯥꯝꯅ
ꯀꯥꯅꯅꯣ ꯅꯥꯀꯟꯅꯗ ꯉꯥꯡꯉꯤꯗꯣ?
ꯑꯣ꯫ ꯁꯃꯨꯒꯨꯝꯕ ꯅꯪꯉꯣꯟꯗ ꯎꯁꯤꯠ ꯆꯤꯒꯨꯝꯕ ꯑꯩꯅ ꯄ꯭ꯔꯅꯥꯝ ꯇꯧꯖꯔꯤ ꯒꯨꯗ ꯃꯣꯔꯅꯤꯡ꯫
ꯐꯩ ꯐꯩ ꯐꯩ꯫
ꯀꯛꯆꯦꯡ ꯑꯣꯏꯅ ꯂꯩꯖꯔꯦ ꯎꯆꯤꯗꯤ ꯈꯔ ꯆꯥꯎꯔꯦ꯫
ꯀꯔꯤ ꯉꯁꯥꯏ ꯀꯩꯅꯣꯝ ꯍꯥꯏꯒꯤꯗꯥꯏꯅꯦ, ꯂꯧ ꯂꯧ ꯎꯕꯁꯦ ꯀꯥꯟꯅꯗ꯭ꯔꯦ, ꯔꯥ ꯂꯩꯔꯅꯤ ꯑꯃꯨꯛ ꯄꯩꯁꯥ ꯆꯪꯉꯅꯤ꯫ ꯇꯥꯔꯣꯏ ꯑꯩ ꯍꯥꯏꯁꯦ?
ꯑꯥ ꯇꯥꯏ꯫
ꯀꯩꯅꯣ ꯍꯥꯏꯗꯣꯅ ꯀꯩꯅꯣ ꯑꯗꯨꯒ꯫
ꯍꯥꯏꯔꯛꯑꯣ꯫
ꯀꯔꯤ ꯑꯃꯨꯛ ꯇꯧꯔꯦ ꯑꯩꯉꯣꯟꯗꯔ ꯅꯪ ꯉꯥꯡꯉꯤꯗꯣ, ꯅꯠꯇ꯭ꯔꯥ ꯃꯤꯉꯣꯟꯗꯔꯣ?
ꯈꯣꯡꯁꯤꯗꯅꯦ,
ꯑꯝ
ꯊꯝ ꯑꯃ ꯃꯄꯥꯛꯄ ꯖꯅꯦ ꯑꯩꯗꯤ, ꯏꯟꯅ ꯃꯀ꯭ꯔꯤꯕ꯫
ꯁꯝ
ꯁꯝ ꯑꯩꯉꯣꯟꯗꯩ ꯀꯦꯟꯕ ꯁꯝꯗꯣ ꯈꯣꯡꯁꯤꯗ ꯇꯥꯔꯕ꯫ ꯃꯔꯦꯡ ꯃꯔꯦꯡ ꯆꯠꯂ ꯑꯩꯗꯤ ꯇꯤꯟ ꯀꯥꯔꯦꯅ ꯈꯪꯉꯨꯔꯤꯕꯅꯤ꯫
ꯅꯪ ꯊꯕꯛꯁꯦ꯫
ꯎꯝ ꯀꯛꯆꯦꯡ ꯑꯃꯨꯛ ꯀꯥꯔ ꯆꯥꯔꯁꯤꯅꯦ ꯑꯩ ꯈꯜꯂꯤꯁꯤ꯫
ꯑꯗꯨ, ꯑꯗꯨꯗꯨꯅ ꯍꯥꯏꯔꯝꯕꯗ ꯀꯔꯤ?
ꯂꯧ ꯎꯕ ꯇꯥꯕ ꯅꯠꯇ꯭ꯔꯣ?
ꯎꯝ
ꯑꯗꯨꯗꯤ ꯂꯧꯁꯦ, ꯎꯔꯅꯤ ꯊꯥꯕ ꯍꯧꯔꯛꯑꯅꯤ ꯊꯥꯕꯗꯤ ꯄꯩꯁꯥ ꯆꯪꯉꯔꯣꯏ꯫
ꯎꯝ
ꯑꯗꯨꯝꯕꯗꯨ ꯍꯧꯔꯛꯑꯅꯤꯀꯣ ꯆꯪꯒꯅꯤ ꯗꯥꯏꯃꯣ ꯆꯪꯒꯅꯤ
ꯀꯩꯅꯣ ꯈꯣꯏꯗꯣꯏꯁꯦ ꯍꯣꯏ ꯂꯧ ꯈꯣꯏꯔꯒ ꯂꯦꯡꯕꯤ ꯅꯠꯇ꯭ꯔꯥ
ꯂꯤꯡꯕꯁꯨꯨ ꯑꯃꯨꯛ ꯄꯩꯁꯥꯅꯤ ꯃꯤ ꯌꯥꯝ ꯃꯌꯥꯝ ꯍꯧꯖꯤꯛꯇꯤ
ꯂꯤꯡꯕꯁꯨ ꯄꯩꯁꯥꯅꯤ
ꯑꯗꯨꯒꯤ ꯄꯩꯁꯥ ꯂꯧꯗꯣꯏꯅꯤ ꯌꯥꯝ ꯌꯥꯝꯕꯅꯤ ꯑꯗꯨꯁꯨ ꯑꯗꯒꯤ ꯂꯤꯡꯕ ꯃꯇꯨꯡꯗ ꯑꯃꯨꯛ ꯆꯥꯎꯔꯛꯑꯅꯤ ꯌꯨꯔꯤꯌꯥ ꯆꯥꯏꯔꯅꯤ ꯗꯥꯏꯃꯣ ꯆꯥꯥꯏꯔꯅꯤ ꯄꯣꯇꯥꯁ ꯆꯥꯏꯔꯅꯤꯀꯣ ꯑꯗꯒꯤ ꯂꯧꯔꯤ ꯂꯧꯈꯣꯡ ꯅꯥꯄꯤ ꯍꯧꯖꯤꯜꯂꯛꯄꯩ ꯅꯥꯄꯤ ꯍꯤꯗꯥꯛ ꯑꯃꯨꯛ ꯀꯥꯞꯄꯅꯤ ꯑꯗꯨꯝ ꯂꯧꯕ ꯑꯗꯨꯝ ꯀꯥꯞꯇ ꯌꯥꯗ꯭ꯔ ꯄꯣꯠꯅꯤꯀꯣ ꯅꯥꯄꯤ ꯍꯤꯗꯥꯛ ꯑꯗꯨꯝ ꯀꯥꯞꯄꯗꯕꯅꯤ
ꯑꯗꯨ ꯇꯤꯟ
ꯑꯗꯒꯤ ꯑꯃꯨꯛ ꯇꯤꯟ ꯅꯨꯡ ꯇꯥꯔꯛꯄꯩ ꯇꯤꯟ ꯅꯨꯡꯁꯨ ꯑꯃꯨꯛ ꯀꯥꯞꯄꯅꯤ
ꯗꯒꯤ
ꯅꯦꯟ ꯅꯨꯡ ꯍꯤꯗꯥꯛ ꯀꯥꯞꯄꯅꯤ ꯑꯗꯒꯤ ꯚꯤꯇꯥꯃꯤꯟ ꯑꯃꯨꯛ ꯀꯥꯞꯄꯅꯤ ꯂꯧꯗꯨ ꯐꯅꯕꯀꯣ
ꯚꯤꯇꯥꯃꯤꯟ
ꯀꯥꯞꯅꯕꯅꯦ
ꯑꯣ
ꯑꯗꯨꯒ ꯑꯃꯨꯛ ꯆꯥꯎꯔꯛꯑꯦ ꯍꯥꯏꯔꯣꯅꯦ
ꯑꯗꯨꯒꯥꯟꯗ ꯄꯩꯁꯥ ꯀꯌꯥꯝ ꯆꯪꯉꯝꯃꯅꯤ ꯂꯧꯁꯨ ꯆꯥꯎꯔꯛꯑꯅꯤ
ꯇ꯭ꯔꯦ
ꯆꯥꯎꯔꯛꯑꯅꯤ ꯍꯣꯏ ꯊꯥꯎꯔꯛꯀꯥꯟꯗꯗꯤ ꯊꯕꯛ ꯂꯩꯇ꯭ꯔꯦ ꯑꯗꯩ ꯆꯥꯎꯔꯛꯑꯅꯤ ꯂꯧꯁꯦ
ꯅꯥꯄꯤ ꯄꯦꯡꯕ ꯍꯥꯏꯁꯦ
ꯅꯥꯄꯤ ꯄꯦꯡꯕꯗꯨꯗꯤ ꯂꯧ ꯊꯥꯗ꯭ꯔꯤ ꯀꯥꯟꯗꯅꯤꯍꯦ
ꯂꯧ ꯂꯧ ꯊꯥꯔ ꯃꯇꯨꯡꯗ ꯂꯧ ꯃꯔꯛꯇ ꯍꯧꯕ ꯅꯥꯄꯤꯁꯨ ꯐꯨꯛꯅꯗꯥꯏꯅꯦ
ꯑꯗꯨꯗꯤ ꯅꯥꯄꯤ ꯍꯤꯗꯥꯛ ꯀꯥꯞꯊꯣꯛꯈꯤꯗꯣꯏꯖꯤꯗꯤ ꯑꯗꯨꯗꯤ ꯃꯣꯏ ꯂꯧ ꯅꯥꯞꯄꯤ ꯌꯥꯝ ꯍꯧꯕ ꯀꯥꯡꯕꯨꯒꯤꯗꯁꯨ ꯌꯥꯝ ꯇꯧꯅꯗꯦ ꯑꯗꯨꯗꯤ
ꯑꯣ
ꯅꯥꯄꯤ ꯍꯤꯗꯥꯛ ꯀꯥꯞꯄꯤꯗꯨꯗꯤ ꯑꯗꯨꯝ ꯁꯤꯅꯕꯅꯤ ꯅꯥꯄꯤ ꯍꯤꯗꯥꯛ ꯀꯥꯞꯇꯣꯏꯁꯤ
ꯑꯣ
ꯑꯗꯨ ꯇꯧꯔꯅꯤ ꯑꯗꯩ ꯄꯩꯁꯥ ꯑꯗꯒꯤ ꯑꯃꯨꯛ ꯂꯣꯏꯔꯛꯄ ꯃꯇꯝꯁꯤꯗ ꯑꯃꯨꯛ ꯀꯩꯅꯣ ꯇꯧꯔꯣꯏꯗ꯭ꯔꯥ ꯀꯔꯤ
ꯑꯥꯈꯥꯝꯃꯦ
ꯂꯧ ꯈꯥꯎꯔꯅꯤ ꯂꯧ ꯈꯥꯎꯕꯒꯤꯁꯨ ꯄꯩꯁꯥꯅꯤ ꯂꯧ ꯈꯣꯝꯃꯅꯤ ꯈꯣꯝꯕꯩꯁꯨ ꯃꯤ ꯂꯩꯖꯔꯗꯤ ꯐꯔꯦ ꯃꯤ ꯂꯩꯇ꯭ꯔꯗꯤ ꯄꯩꯁꯥꯅꯤ ꯑꯗꯨꯁꯨ
ꯇꯨꯝꯃꯤ
ꯂꯧꯌꯩꯕꯅꯤ ꯂꯧꯌꯩꯕꯩꯁꯨ ꯄꯩꯁꯥ ꯆꯪꯉꯤ
ꯁꯥꯗꯨꯏꯅꯦꯕꯀꯣ ꯑꯗꯨꯀꯥꯟꯗ ꯃꯌꯥꯝ ꯕ ꯅꯠꯇꯕ ꯆꯪꯕꯗ ꯑꯗꯨꯝ ꯂꯤꯁꯤꯡ ꯀꯨꯟ ꯀꯨꯟꯊ꯭ꯔꯥ ꯃꯨꯛ ꯑꯗꯥꯢꯟ ꯌꯧꯕꯅꯦꯕ ꯑꯗꯨꯝ ꯄꯩꯁꯥꯁꯦ
ꯆꯪꯉꯦ ꯃꯆꯤꯠ ꯃꯆꯤꯠ
ꯑꯗꯣ ꯁꯪꯉꯝ ꯑꯈꯣꯢꯄꯥꯟꯗꯣꯏꯁꯤꯀꯣ
ꯎꯝ
ꯑꯗꯨꯗ ꯂꯧꯖꯦ ꯑꯗꯨꯝ ꯂꯧ ꯌꯩꯕ ꯍꯧꯔꯛꯄꯗꯗꯤ ꯂꯧꯖꯦ ꯐꯧꯁꯦ ꯑꯗꯨꯝ ꯍꯣꯡꯕꯅꯦꯕ ꯆꯦꯡ ꯕꯦꯛ ꯕꯣꯔꯥꯗ ꯀ꯭ꯌꯥ ꯄꯤꯅꯕꯅꯣ ꯈꯪ
ꯑꯩ ꯈꯪꯗꯦ
ꯐꯧꯅ ꯕꯣꯔꯥꯗ
ꯑꯩ ꯈꯪꯗꯦ
ꯂꯤꯁꯤꯡꯗꯤ ꯌꯧꯒꯤꯗꯕꯅꯦ ꯑꯩ ꯀꯥꯎꯔꯦꯅꯦ ꯍꯧꯖꯤꯛꯇꯤ ꯌꯧꯔꯝꯕ ꯌꯥꯏ
ꯈꯪꯗꯦ ꯍꯣꯏ ꯂꯤꯁꯤꯡ ꯑꯃ ꯍꯥꯏꯔꯖꯤꯅꯦꯀꯣ ꯑꯃꯗ ꯂꯨꯄꯥ ꯂꯤꯁꯤꯡ ꯀꯨꯟ ꯃꯉꯥꯕꯨ ꯆꯪꯉꯦ ꯍꯥꯏꯔꯖꯤꯕ ꯂꯧ ꯑꯃꯃꯝꯗ
ꯎꯝ
ꯁꯨꯃꯥꯏ ꯍꯤꯡ ꯂꯩ ꯇꯥꯔꯗꯤ ꯐꯧꯕꯣꯠ ꯀꯨꯟꯃꯉꯥ ꯅꯠꯇ꯭ꯔ ꯊꯣꯛꯇꯣꯏꯁꯦ
ꯎꯝ
ꯁꯪꯒꯝꯗ ꯑꯈꯣꯢ ꯊꯣꯛꯈꯤꯕꯗꯨ ꯀ꯭ꯌꯥꯅꯣ ꯃꯃꯥꯡꯗ ꯎꯝ
ꯀꯥꯎꯕꯨ ꯀꯥꯎꯒ꯭ꯔꯦꯅꯦ
ꯍꯥꯏꯔꯤꯁꯤ
ꯅꯤꯝꯐꯨ ꯈꯔ ꯊꯣꯛꯄꯅꯦꯕꯀꯣ ꯅꯤꯝꯐꯨꯗꯨꯗ ꯕꯦꯛꯈꯥꯏ ꯕꯣꯔꯥ ꯌꯥꯎꯕꯅꯦꯕꯀꯣ
ꯎꯝ
ꯑꯗꯨꯝ ꯑꯝꯍꯥ ꯇꯥꯕꯅꯦ ꯍꯥꯏꯕꯅꯤꯗ ꯆꯪꯉꯤ ꯃꯇꯝꯗꯨꯒ ꯅꯠꯇ꯭ꯔꯥ ꯑꯗꯨ ꯁꯔꯨꯛ ꯂꯝꯗꯨ ꯂꯩꯇꯥꯔꯒꯗꯤ
ꯁꯤꯖꯦ ꯁꯨꯝ꯫ ꯕꯤꯖꯤꯅꯦꯁ ꯀꯩꯅꯣ ꯇꯧꯕꯒꯤ ꯋꯥꯈꯜꯗ ꯈꯟꯗꯕꯩꯅꯦ ꯂꯧꯒꯤ ꯂꯧ ꯎꯕꯒꯤ ꯋꯥꯈꯟꯗ ꯑꯗꯨꯝ ꯈꯟꯅꯈꯤꯕꯩꯅꯦꯕ ꯊꯥꯏꯅꯗꯒꯤ ꯍꯧꯔꯒꯀꯣ꯫
ꯑꯗꯩꯃꯨꯛ ꯄꯩꯁꯥꯗꯨ ꯂꯩꯇꯥꯥꯔꯒꯗꯤ꯫
ꯐꯥꯝꯒꯨꯝꯕ ꯉꯥꯒꯨꯝꯕ ꯊꯥꯗꯕꯤꯕ꯫
ꯎꯝ꯫
ꯑꯗ ꯏꯟꯖꯥꯡ ꯅꯥꯄꯤ ꯏꯟꯖꯥꯡ ꯅꯥꯄꯤꯖꯤ ꯇꯣꯡꯉꯦꯕ ꯄꯩꯁꯥꯗꯤ ꯀꯩꯗꯧ ꯇꯣꯡꯉꯣꯢꯗ꯭ꯔꯤꯅꯣ
ꯂꯧ ꯐꯧ ꯑꯣꯏꯅꯗꯤ ꯑꯩꯈꯣꯏ ꯆꯥꯅꯅꯕ ꯄꯣꯠꯅꯦꯕ ꯌꯣꯟꯅꯕ ꯄꯣꯠ ꯅꯠꯇꯦꯕ꯫
ꯎꯝ꯫
ꯑꯗꯨ ꯏꯟꯖꯥꯡ ꯅꯄꯤꯖꯤ ꯌꯣꯜꯂꯒ꯫ ꯑꯗꯨꯝ ꯄꯩꯁꯥꯗꯣ ꯂꯨꯄꯥ ꯂꯤꯁꯤꯡ ꯀꯨꯟ ꯃꯉꯥ ꯃꯨꯛꯁꯦ ꯑꯗꯨꯝ ꯄꯥꯏꯁꯥꯜꯂ ꯊꯝꯃꯣ ꯑꯗꯨꯝ
ꯆꯦꯡ ꯄꯣꯝ ꯆꯝ ꯀꯨꯟꯃꯉꯥ ꯍꯥꯏꯔꯗꯤ ꯑꯗꯨꯝ ꯄꯩꯁꯥꯗꯣ ꯆꯦꯡꯒ ꯆꯍꯤ ꯅꯨꯃꯤꯠ ꯀꯣꯟꯅꯔꯝꯗꯃꯤ ꯍꯥꯏꯕ
ꯑꯗꯣ ꯂꯧ ꯊꯥꯅꯕ ꯂꯧ ꯊꯥꯕꯒꯤ ꯀꯥꯅꯕꯁꯨ ꯂꯩꯗ ꯆꯦꯡ ꯇꯥꯡꯉꯦ ꯈꯜꯂꯁꯦ ꯍꯥꯏꯗꯤ ꯕ꯭ꯂꯣꯀꯦꯠ ꯇꯧꯁꯜꯂꯛꯑꯦ ꯈꯜꯂꯁꯦꯀꯣ ꯃꯄꯥꯟꯗꯒꯤ
ꯅꯪ ꯀꯩꯅꯣ ꯅꯪ ꯉꯥꯡꯉꯤꯗꯣꯕꯣ
ꯀꯔꯥꯏ ꯗꯩꯅꯣꯗ ꯊꯝꯐꯝꯗꯨꯃꯁꯨ ꯏꯁꯨ ꯑꯃꯅꯤ
ꯑꯦ ꯅꯪ ꯅꯣꯏ ꯀꯩꯅꯣ ꯂꯩꯇ꯭ꯔꯣ ꯀꯩ ꯂꯩꯖꯗ꯭ꯔꯣ
ꯂꯩꯇꯦ
ꯑꯗꯨꯗꯤ
ꯀꯩ ꯂꯩꯔꯝꯃꯦ ꯑꯗꯣ ꯑꯩꯈꯣꯏ ꯌꯨꯝꯗꯣ ꯁꯥꯗꯦ ꯑꯩꯈꯣꯏꯕꯣꯛ ꯍꯣꯏꯗ ꯁꯥꯏꯌꯦ ꯑꯗꯨꯒ ꯁꯤꯗꯣꯛꯈ꯭ꯔꯦ
ꯀꯔꯤꯒꯤꯅꯣ ꯀꯩꯗꯤ ꯊꯥꯡꯗꯣꯛ ꯊꯥꯡꯖꯤꯟ ꯌꯥꯕꯅꯤ ꯀꯩꯅꯣ꯫
ꯃꯣꯏꯗ ꯁꯥꯏꯌꯦꯕ ꯊꯝꯕꯝꯗꯣ ꯑꯩꯈꯣꯏꯗ ꯂꯩꯇꯕꯒꯤ ꯑꯗꯨꯝ ꯈꯪꯗꯦꯗꯣ ꯑꯗꯨꯝ ꯈꯔ ꯑꯗꯨ ꯈꯥꯖꯤꯜꯂꯝꯕꯒꯤ ꯀꯩꯅꯣꯒꯇꯣ ꯂꯣꯏꯅꯃꯛ ꯀꯥꯏ ꯀꯥꯏ ꯌꯧꯒꯔꯝꯅꯣ ꯁꯤꯗꯣꯛꯑꯒꯅꯦ ꯃꯩ ꯊꯥꯔꯝꯃꯅꯤ
ꯃꯨꯛ ꯁꯥꯔꯁꯤꯔꯣ ꯂꯝ ꯂꯩꯇ꯭ꯔꯗꯤ
ꯑꯗꯨꯝ ꯂꯩꯁꯜꯍꯧꯕ ꯌꯥꯗ꯭ꯔꯣ ꯑꯗꯨꯗꯤ ꯅꯪ ꯃꯆꯦꯠ ꯃꯆꯦꯠ ꯂꯩꯅꯗꯣꯏ ꯁꯔꯨꯛꯄꯨꯗꯤ ꯍꯣꯡꯉꯤꯀꯥꯟ ꯂꯩꯍꯧꯒꯗꯕꯅꯤ ꯇꯥꯡꯉꯤꯀꯥꯟ ꯀꯃꯥꯏꯅ ꯂꯩꯗꯣꯏꯕ ꯂꯧ ꯂꯣꯛꯄ ꯂꯣꯏꯅꯔꯛꯄꯩꯁꯦ ꯆꯦꯡ ꯑꯗꯨꯝ ꯍꯣꯡꯕꯅꯦꯕ ꯍꯥꯏꯗꯤ ꯃꯤ ꯂꯣꯏ ꯆꯦꯡ ꯂꯧ ꯂꯣꯛꯅꯕꯅꯤꯅ
ꯎꯝ
ꯑꯗꯨꯀꯥꯟꯗ ꯂꯩꯍꯧꯒꯗꯕꯅꯦ ꯀꯩꯅꯣ ꯅꯪ ꯉꯥꯡꯉꯤꯗꯨꯕꯨ ꯑꯩ ꯒ꯭ꯌꯥꯟ ꯇꯥꯖꯗꯦꯗ ꯑꯩ ꯈꯪꯗꯦꯗ ꯅꯪ ꯅꯪꯒꯤꯕꯨ ꯆꯥꯕ ꯇꯨꯝꯕ
ꯑꯩꯈꯣꯏ ꯂꯝ ꯑꯩꯈꯣꯏ ꯂꯩꯀꯥꯏꯗꯤ ꯀꯩꯅꯣꯁꯨ ꯂꯩꯖꯗꯦ ꯆꯦꯡ ꯇꯛꯐꯝ ꯃꯤꯟꯁꯨ ꯂꯩꯖꯗꯦ ꯃꯤ ꯂꯩꯀꯥꯏ ꯇꯥꯅ ꯆꯠ ꯆꯠ ꯇꯛꯏ ꯑꯁ ꯐꯧꯒ ꯂꯩ ꯇꯝ ꯐꯩꯗ
ꯍꯣꯏꯗ ꯅꯣꯏ ꯂꯩꯀꯥꯏꯗꯁꯨ ꯆꯥꯎꯗꯦ ꯀꯩꯅꯣ ꯃꯤ ꯆꯥꯝ ꯐꯥ ꯇꯥꯔꯝꯒꯗ꯭ꯔꯣ
ꯃꯤꯆꯝ ꯈꯪꯗꯦ
ꯅꯨꯡ ꯀꯩꯁꯨ ꯇꯥꯔꯃꯗꯧ ꯃꯥꯟꯗꯦ ꯑꯩ ꯈꯟꯕꯗꯥ
ꯎꯝ ꯇꯨ ꯑꯗꯨꯝ ꯈꯪꯗꯦꯗ ꯑꯩꯁꯨ ꯒꯌ꯭ꯥꯟ ꯇꯥꯗꯦꯗ ꯆꯥꯎꯗꯤ ꯑꯗꯨꯝ ꯆꯥꯎꯕꯅꯦ ꯑꯩꯈꯣꯏ ꯂꯩꯀꯥꯏꯁꯦ
ꯅꯣꯏ ꯂꯩꯀꯥꯏ ꯅꯣꯏ ꯂꯩꯀꯥꯏ ꯄꯨꯜꯂꯞꯅ ꯀꯩꯁꯨ ꯃꯤ ꯌꯥꯝ ꯇꯥꯔꯝꯃꯣꯏ ꯍꯥꯏꯕ
ꯇꯥꯗꯦ
ꯂꯩꯇꯦ ꯍꯥꯏꯁꯦ
ꯈꯣꯏ ꯂꯩꯔꯛꯇ ꯅꯠꯇꯤꯌꯦ ꯑꯩꯈꯣꯏ ꯂꯩꯀꯥꯏ ꯄꯨꯂꯞꯁꯦ ꯑꯩꯈꯣꯏꯒꯤ ꯀꯥꯏꯁꯤ ꯗꯅꯦ
ꯅꯣꯏꯒꯤ ꯆꯪꯐꯝꯕꯝꯗꯨꯗꯒꯤ ꯁꯣꯔꯣꯛꯇꯨꯗꯒꯤ ꯀꯥꯏꯕꯧ
ꯁꯣꯔꯣꯛꯁꯤꯒꯤꯅꯦ ꯎꯝ ꯏꯝꯐꯥꯜ ꯂꯣꯝꯗꯩ ꯂꯥꯛꯄꯗ ꯑꯩꯈꯣꯏꯔꯣꯝꯗꯀꯣ ꯌꯦꯠꯂꯣꯝ ꯁꯥꯏꯠꯁꯦ ꯆꯤꯡ ꯂꯩꯔ ꯃꯇꯨꯡꯗ ꯌꯦꯠꯂꯣꯝ ꯁꯥꯏꯠꯁꯦꯀꯣ ꯆꯤꯡꯒꯤ ꯍꯦꯛ ꯃꯊꯪ ꯍꯥꯏꯇꯥꯔꯦ
ꯑꯩꯈꯣꯅꯤ ꯆꯪꯕ ꯃꯐꯝꯗꯔꯣ
ꯍꯣꯏ ꯗ ꯆꯤꯡ ꯑꯥ ꯑꯗꯨꯗ ꯑꯗꯨ ꯂꯩꯔꯛꯇꯨ ꯅꯠꯇꯦ ꯑꯩꯅ ꯍꯥꯏꯔꯤꯁꯤꯅ ꯇꯤꯗꯤꯝꯁꯦ ꯀꯣ
ꯑꯥ
ꯇꯤꯗꯤꯝꯁꯤꯒꯤ ꯌꯦꯠꯂꯣꯝ ꯁꯥꯏꯠꯁꯦ ꯂꯣꯏꯅꯃꯛ ꯁꯦ
ꯎꯝ
ꯊꯣꯡꯌꯧ ꯊꯣꯡꯕ
ꯎꯝ
ꯊꯣꯡꯕꯥꯥꯎꯁꯤꯗ ꯂꯩꯔꯤꯕ ꯌꯦꯠꯂꯣꯝ ꯁꯥꯏꯠꯁꯦ ꯈꯣꯏ ꯂꯩꯀꯥꯏ ꯉꯥꯛꯇꯅꯦꯕ
ꯇꯤꯗꯤꯝꯗꯤ ꯀꯥꯏꯗꯩ ꯆꯤꯡꯗꯨꯏꯕ
ꯆꯤꯡ ꯂꯩꯕꯗꯣ
ꯃꯆꯤꯡꯅꯨ ꯆꯤꯡ ꯃꯄꯥꯗꯣ ꯇꯤꯗꯤꯝꯒꯤ ꯆꯤꯡ ꯃꯄꯥꯁꯦ
ꯎꯝ
ꯑꯗꯒꯤ
ꯅꯣꯏꯒꯤ ꯇ꯭ꯔꯥꯐꯤꯛ ꯄꯣꯏꯟ ꯑꯃ ꯂꯩꯕꯗꯣ
ꯑ ꯑꯗꯨꯗ ꯍꯧꯔꯦꯗꯅ
ꯑꯗꯩꯔꯣ ꯍꯧꯗꯣꯏꯁꯦ
ꯑꯗꯩ ꯍꯧꯔꯒ ꯊꯣꯡ ꯐꯥꯎꯁꯦ
ꯑꯣꯏꯔꯣꯝ ꯁꯥꯏ ꯌꯦꯠꯂꯣꯝ ꯁꯥꯏꯠꯁꯦ ꯈꯛꯇ
ꯎꯝ ꯌꯦꯠꯂꯣꯝ ꯁꯥꯏꯠꯁꯦ
ꯂꯩꯔꯝꯒꯤꯅꯨꯗ ꯅꯪ ꯀꯥꯈꯠꯂꯒ
ꯅꯣꯏ ꯗꯥꯏꯗꯗꯤ ꯂꯥꯏ
ꯉꯥꯏꯈꯣ ꯆꯨꯝꯃꯤ ꯈꯔ ꯋꯥꯠꯂꯤ ꯊꯣꯡ ꯊꯣꯡꯗ ꯅꯠꯇꯦ ꯊꯣꯡ ꯈꯔ ꯍꯦꯟꯇꯣꯛꯑꯒ ꯊꯣꯡ ꯈꯔ ꯍꯦꯟꯗꯣꯛꯑꯒ ꯂꯩꯔꯛ ꯑꯃ ꯂꯩꯌꯦꯕ ꯀꯣ ꯂꯝ ꯂꯝꯕꯤ ꯑꯃ ꯂꯩꯌꯦꯕꯀꯣ
ꯑꯗꯨ ꯂꯥꯛꯄꯤꯕ ꯑꯗꯨꯗꯤ
ꯑꯗꯨꯒꯤ ꯂꯩꯔꯛꯇꯨꯗ ꯑꯗꯨ ꯂꯩꯔꯤꯛꯇꯨꯅ ꯕꯥꯎꯟꯗꯔꯤ ꯑꯣꯏꯗꯣꯏꯅꯦꯕ ꯂꯩꯔꯛꯁꯦ ꯋꯥꯡ ꯋꯥꯡꯃꯁꯦ ꯋꯥꯡꯃꯅ ꯂꯩꯀꯥꯏ ꯑꯃ ꯋꯥꯡꯃꯅ ꯑꯩꯈꯣꯏ ꯂꯩꯀꯥꯏ ꯂꯩꯔꯛꯁꯤꯅ ꯈꯥꯏꯔꯤꯅꯦ ꯕꯥꯎꯟꯗꯔꯤꯁꯦ
ꯑꯗꯨꯗꯤ ꯂꯥꯏꯔꯤꯛ ꯆꯪꯉꯒꯗꯤ ꯃꯤ ꯁꯨꯡꯇꯥꯁꯨ ꯇꯥꯔꯣꯏ ꯅꯣꯏꯗꯤ ꯑ ꯗꯨꯀꯥꯟ ꯅꯣꯏꯈ꯭ꯔꯒ ꯌꯨꯝꯁꯨ ꯄꯥꯛ ꯂꯩꯁꯨ ꯂꯩꯇꯅ
ꯑꯗꯨꯝ ꯑꯁ ꯈꯪꯗꯦꯗ ꯑꯩꯁꯨ ꯈꯪꯗꯦ ꯑꯩ
ꯌꯨꯝ ꯄꯥꯛ ꯂꯩꯇ ꯍꯥꯏꯕ ꯅ ꯑꯗꯨꯗꯤ ꯁꯣꯔꯣꯝꯄꯥꯒ ꯑꯣꯏꯕ ꯁꯣꯔꯣꯝꯄꯥꯔꯗꯩ ꯗꯨꯀꯥꯟ ꯑꯃꯁꯨ ꯂꯩꯁꯨ ꯂꯩꯇꯅ
ꯑꯗꯨ ꯑꯗꯨ ꯃꯔꯛꯇ ꯆꯪꯉꯒꯅꯦ ꯌꯨꯝ ꯇꯥꯏ ꯍꯥꯏꯕ ꯑ ꯑꯗꯨꯝ ꯂꯩꯔꯛ ꯂꯩꯔꯛ ꯆꯪꯅ ꯆꯅꯥꯔꯒ
ꯑꯗꯨꯗꯤ ꯀꯃꯥꯏꯅ ꯌꯨꯝ ꯁꯗꯣꯏꯔꯤꯕ
ꯃꯤꯟꯗꯣ ꯂꯝꯕꯤ ꯃꯄꯥꯟꯗ ꯁꯥꯔꯝꯃꯦꯕꯀꯣ ꯃꯤ ꯍꯥꯠꯅ ꯕꯤꯖꯤꯅꯦꯁ ꯍꯥꯠꯅꯕꯒꯤꯅꯦꯕ ꯍꯥꯟꯅ ꯑꯃ ꯂꯩꯔꯝꯃꯦ ꯑꯗꯩꯗꯤ ꯃꯤꯟꯖꯦ ꯑꯅꯤ ꯁꯨꯖꯜꯂꯥꯛꯑꯦ ꯀꯣ ꯂꯩꯀꯥꯏ ꯑꯃꯇꯪꯁꯤꯗꯀꯣ